ꯒꯨꯗ ꯃꯣꯔꯅꯤꯡ꯫ ꯑ ꯑꯐ ꯑꯐꯕ ꯑꯌꯨꯛ꯫
ꯍꯧꯖꯤꯛꯇꯣ ꯏꯃꯥꯟꯅꯕꯤ ꯑꯃ ꯀꯣꯜ ꯇꯧꯔꯛ ꯑꯧꯒ ꯑꯗꯨꯒꯤ ꯈꯔꯥ ꯊꯦꯡꯈ꯭ꯔꯦꯅꯦ ꯍꯩꯄ ꯍꯥꯕꯗ
ꯑꯗꯨꯒ ꯃꯣꯔꯅꯤꯡ ꯍꯥꯏꯗꯨ ꯁꯣꯏꯔꯦꯅꯦ ꯑꯐꯕ ꯑꯌꯨꯛ ꯍꯥꯏꯒꯗꯕꯅꯤ꯫
ꯑꯗꯨꯅꯤ
ꯀꯩꯗꯧꯔꯤꯒꯦ
ꯑꯩꯁꯦ ꯆꯥꯛꯆꯥ ꯇꯣꯛꯑꯒ ꯂꯩꯌꯦ ꯆꯥꯛꯆꯥꯔ ꯂꯩꯔꯒ ꯑꯁꯤ ꯏꯃꯥꯟꯅꯕꯤ ꯌꯨꯝ ꯆꯠꯈꯤꯕꯗꯣ
ꯏꯝ ꯆꯈꯕ
ꯑ ꯑꯃꯨ ꯂꯥꯛꯑ ꯍꯥꯏ ꯃꯣꯏꯁꯦꯦꯔꯤ ꯆꯥꯍꯟꯒꯦ ꯍꯥꯏꯕꯒꯤ
ꯑꯃꯨꯛ ꯈꯜꯂꯛꯑꯦ
ꯎꯝ ꯑꯗꯣ ꯂꯧꯕ ꯂꯥꯛꯑꯣ ꯍꯥꯏꯕ
ꯐꯗ ꯃꯆꯤꯟꯗ
ꯎꯄꯥꯊꯣꯡꯗ ꯎꯄꯥꯛꯊꯣꯡꯗ
ꯎꯄꯥꯊꯣ ꯑꯣ ꯁꯤꯄꯥ ꯕꯤꯔꯅꯤꯗꯦ ꯍꯜꯂꯛꯑꯕꯣ ꯑꯄꯥꯎꯗꯣ
ꯑꯗ ꯁꯣ ꯑꯣꯏꯕ ꯃꯥ ꯕꯥꯅꯤ ꯆꯃꯤ ꯅꯕꯅꯤ ꯋꯥ
ꯑ ꯍꯣꯏ ꯑꯗꯨꯗꯤ ꯂꯧ ꯂꯧꯕ ꯆꯠꯂꯨꯅꯦ
ꯍ ꯍꯥꯏꯕꯨ ꯀꯣ ꯃꯥ ꯃꯊꯒꯤ ꯁꯒꯅꯅꯨꯡ ꯃꯥꯥꯏ
ꯍꯣꯏ ꯍꯣꯏ ꯎ ꯎꯔꯣ ꯐꯣꯟ ꯑꯗꯨꯝ ꯄꯥꯏꯔ ꯄꯥꯏꯔꯒ
ꯎꯝ ꯌꯥꯏꯗ ꯆꯂ ꯆꯔꯣ
ꯆꯥꯗ꯭ꯔꯤꯗ ꯍꯧꯒꯠꯄꯗ ꯉꯥꯏꯔꯤꯗ ꯑꯩꯗꯤ ꯌꯦ ꯍꯧꯒꯠꯄ ꯉꯝꯗ꯭ꯔꯦ ꯉꯔꯥꯡ ꯈꯔ ꯀꯩ ꯀꯅꯣ ꯁꯥꯖꯦꯜ ꯇꯧꯔꯨꯕꯅꯤꯅꯀꯣ ꯋꯥꯏꯅꯦ
ꯐꯖꯅ ꯁꯨꯅꯥꯔꯒ ꯂꯩꯕ ꯅꯠꯇ꯭ꯔꯣ ꯉꯔꯥꯡꯗ
ꯁꯥꯟꯅꯔꯦ ꯑꯩꯗꯤ ꯍꯞꯇꯥꯗ ꯍꯞꯇꯥ ꯑꯅꯤ ꯑꯍꯨꯝ ꯁꯆ ꯁꯥꯟꯅꯗ꯭ꯔꯒ ꯉ ꯉꯔꯥꯡꯃꯨꯛ ꯁꯥꯟꯅꯕꯣꯏꯀꯣ ꯑꯁ ꯌꯥꯗ꯭ꯔꯦ ꯑꯩꯈꯣꯏ ꯈꯣꯡꯕꯁꯦ ꯂꯣꯏ ꯅꯥꯔꯦꯕ
ꯅꯪꯃ ꯑꯗꯨꯝ ꯁꯤꯅꯥꯕꯨꯗꯤ ꯀꯩ ꯍꯣꯏ ꯅꯥꯔꯝꯒꯅꯦ
ꯍꯣꯏ ꯍꯣꯏ ꯅꯑꯌꯦ ꯈꯣꯡꯒ ꯂꯣꯏ ꯅꯥꯔꯦ
ꯈꯔ ꯀꯪꯅꯤꯡꯉꯥꯏꯅꯤꯅꯦ ꯍ ꯍꯥꯥ
ꯍꯣꯏ ꯑꯩꯁꯦ ꯍꯟꯗꯛ ꯌꯥꯝ ꯀꯩꯅꯣ ꯇꯧꯗ꯭ꯔꯕꯅꯤꯗ ꯅꯣꯏꯗ꯭ꯔꯕꯅꯤꯗ ꯃꯃꯥꯡꯒꯤ ꯑꯗꯨꯃꯥꯏꯅ ꯈꯔ ꯀꯪꯉꯕꯅꯤꯗ ꯃꯃꯥꯡ ꯃꯃꯥꯡꯗꯗꯤ ꯌꯥꯝ ꯅꯣꯏꯔ ꯀꯝ ꯃꯅꯦ ꯅꯧ ꯁꯤ ꯌꯥꯝ ꯃꯣ ꯍꯥꯏꯗ
ꯋꯥꯍꯦ ꯑꯗꯨ ꯀꯣꯏꯁꯨ ꯈꯪꯅꯤꯡꯉꯦ ꯈꯔ ꯋꯥꯕꯒꯤ
ꯅꯣꯏ ꯅꯣꯏ ꯅꯤꯡꯗ꯭ꯔꯦꯕ ꯅꯣꯏꯒꯤꯗꯤ ꯌꯥꯝ ꯂꯥꯏꯌꯦꯕ
ꯎꯝ ꯅꯣꯏꯕꯨꯗꯤ ꯌꯥꯝ ꯂꯥꯏꯕ ꯑꯗꯨꯕꯨ ꯀꯪꯍꯟꯅꯤꯡꯉꯥꯏꯗꯤ ꯑꯃꯨꯛ ꯋꯥꯕ ꯋꯥ
ꯍ ꯑꯩꯈꯣꯏꯗꯤ ꯆ ꯑꯗꯨꯝ ꯀꯩꯅꯣ ꯇꯧꯋꯦꯕꯀꯣ ꯆꯥꯛ ꯊ ꯀ ꯍꯥꯏ ꯁꯤꯔ ꯑꯗꯨꯝ ꯆꯥꯏꯑꯕ ꯍꯥꯏꯗꯤ ꯌꯦꯟꯖꯥꯡ ꯍꯥꯎꯇꯦ ꯈꯣꯠꯇꯦ ꯗꯦ ꯆꯥꯗꯕꯗꯣ ꯑꯗꯨꯃꯥꯏꯅ ꯇꯧꯗꯦꯕ ꯑꯩꯈꯣꯏꯗꯤ ꯑꯗꯨꯝ ꯆꯥꯛ ꯆꯥꯕ ꯍꯥꯏꯇꯥꯔꯦ
ꯑꯗꯨ ꯅꯣꯏꯗꯤ ꯅꯨꯡꯇꯤ ꯑꯗꯨꯝ ꯀꯩ ꯍꯥꯏꯦꯟꯅ ꯅꯨꯡꯇꯤꯒꯤ ꯑꯗꯨꯝ ꯂꯩꯕꯅꯤꯅ ꯌꯥꯅꯗꯤ ꯅꯣꯏ ꯊꯣꯛꯑꯔꯣꯏꯗ
ꯑ ꯑꯗꯨ ꯑꯣꯏꯔꯁꯨꯀꯣ ꯗ꯭ꯌꯨꯇꯤ ꯂꯣꯏꯔꯦꯗꯅ ꯂꯣꯏꯔꯒ ꯑꯩꯈꯣꯏꯗꯤ ꯅꯨꯡꯊꯤꯤꯟ ꯅꯨꯡꯗꯥꯡ ꯑꯗꯨ ꯍꯦꯛ ꯂꯣꯏꯕꯒ ꯐꯃꯨꯡꯗ ꯑꯗꯨꯝ ꯍꯤꯞꯄꯅꯦꯕꯀꯣ ꯋꯥꯀꯤ ꯋꯥꯀꯤ ꯅ ꯇꯤꯟꯖꯨꯀꯤꯌꯥꯁꯇ꯭ꯔꯦ ꯍꯥꯏꯕ ꯑꯗꯨꯗ ꯐ ꯂꯣꯏꯣꯏ ꯄꯨꯛ ꯄꯨꯛ ꯂꯣꯏꯊꯣꯛꯄꯒꯤꯗꯤ ꯌꯥꯝ ꯂꯥꯏꯕꯅꯦ ꯎꯝ ꯑ ꯈꯪꯗꯦ ꯍꯟꯗꯛꯇꯤꯀꯣ ꯍꯟꯗꯛꯇꯤꯀꯣ ꯄꯨꯡ ꯀꯌꯥ ꯊꯣꯛꯇ꯭ꯔꯦ ꯍꯥꯏꯗꯤ ꯃꯥꯡꯦ
ꯅ ꯄꯅꯦ ꯍꯦꯂꯦ ꯋꯥ ꯋꯥ
ꯍ ꯍꯦ ꯂꯥ
ꯅ ꯀꯥꯟ ꯍꯦ
ꯃꯃꯥꯡꯗꯗꯤ ꯑꯩ ꯑꯩꯁꯦ ꯌꯥꯝ ꯅꯣꯏꯔꯝ ꯑꯝꯕꯅꯦ ꯄꯨꯛꯀꯁꯦ ꯌꯥꯝ ꯊꯤꯟꯗꯣꯔꯛꯄꯅꯦꯕ ꯑꯗꯩ ꯌꯥꯝ ꯋꯥꯕꯅꯦ ꯗꯣꯡ ꯍꫭꯏꯗꯤ ꯑꯌꯥꯝꯕꯅ ꯎꯝ ꯎꯝ
ꯀꯂꯒ ꯂꯩꯕꯒꯤꯗꯣ ꯑꯩ ꯊꯣꯛꯈ꯭ꯔꯦ ꯑꯗꯨꯗꯁꯨ ꯌꯥꯗ꯭ꯔꯦ
ꯑ ꯑꯗꯨꯝ ꯍꯤꯞꯄ ꯍꯤꯞꯃꯜꯂꯗꯤ ꯅꯣꯏꯗꯤ ꯅꯣꯏ ꯊꯣꯛꯄꯅꯦ
ꯑꯗꯨꯒꯤ ꯑꯩꯗꯤ ꯑꯗꯨꯝ ꯏꯚꯤꯅꯤꯡꯗ ꯋꯥꯋꯥꯛꯀꯤꯡ ꯆꯠꯁꯦ ꯍꯥꯏꯅ ꯑꯩꯗꯤ ꯀꯧꯕꯅꯦꯕ ꯏꯃꯥꯟꯅꯕꯤꯕꯨ ꯃꯥꯗ ꯈꯔ ꯑꯗꯨꯝ ꯃꯇꯝ ꯈꯔꯗꯤ ꯃꯥꯁꯠ ꯀꯟꯕ ꯃꯨꯒ ꯌꯥꯎ ꯏꯗꯣꯦ ꯇꯔꯇ꯭ꯔꯦ
ꯃꯥꯗꯤ ꯃꯁꯥ ꯄꯥꯕꯅꯤꯅ ꯑꯁꯨꯝ ꯑꯗꯨꯝ ꯆꯠꯂ ꯆꯠꯂꯒ ꯆꯦꯜꯂꯦꯗꯅ ꯆꯦꯜꯂꯒ ꯍꯨꯃꯥꯡ ꯈꯔ ꯊꯣꯛꯍꯜꯂꯗꯤ ꯌꯥꯝ ꯊꯨꯅꯄꯝꯗꯕꯅꯤꯅ
ꯑꯁ ꯅꯁꯨ ꯉꯝ ꯇ ꯆ ꯍ
ꯎꯝ ꯉ ꯀꯩ ꯌꯦꯟꯖꯥꯡ ꯆꯥꯔꯦ ꯉꯔꯥꯡꯒꯤꯗꯣ ꯆꯥꯔꯦ
ꯑꯔꯥꯡꯁꯨ ꯀꯥꯔꯦ ꯇ ꯀ ꯁꯒꯔꯤ ꯃꯨꯀ ꯊꯣꯔ ꯆꯥꯥꯏ
ꯉꯔꯥꯡꯒꯤꯗꯣ ꯍꯥꯎꯕ꯭ꯔꯣ ꯍꯥꯎꯔꯝꯕꯅꯤꯗ
ꯍꯥꯎꯦ ꯆꯥꯕꯜ ꯑ
ꯑꯁ ꯑꯩ ꯂꯥꯛꯑꯔꯣꯏꯗ ꯅꯣꯡꯃ ꯑꯃꯨꯛ ꯆꯥꯁꯦ ꯁꯦꯝꯕꯗ ꯄꯨꯟꯕꯅꯦꯕ ꯃꯤ ꯑꯩꯒꯁꯤ ꯁꯦꯝꯃꯤꯟꯅꯕ ꯃꯤ ꯂꯩꯗꯤ ꯑꯗꯨꯝ ꯆꯥꯛꯆꯥ
ꯁꯃ ꯔꯥꯁ ꯍꯗꯨ ꯑꯣꯏ ꯇ ꯌꯥꯝ ꯀꯨꯏꯌꯦ ꯇ ꯌꯥꯝ ꯆꯪꯉꯦ ꯄꯨꯡ ꯑꯃꯒꯨꯝꯕ ꯑꯣꯏꯔꯝꯒꯅꯤ ꯑꯥ
ꯑꯩꯁꯨ ꯁ ꯑꯁ ꯂꯣꯛ ꯍꯨꯝꯅ ꯌꯥꯗ꯭ꯔꯦ
ꯑ
ꯀꯥꯏ ꯌꯥꯕ ꯄ꯭ꯂꯦ
ꯑꯁ ꯍꯧꯖꯤꯛꯇꯤ ꯑꯩꯈꯣꯏ ꯂꯩꯀꯥꯏꯃꯨꯛ ꯌꯧꯔꯤꯦꯗ
ꯑꯦ ꯑꯣ ꯍꯥꯟꯕꯣ
ꯎꯝ
ꯑꯣ ꯑꯁ ꯑꯗꯨꯗꯤ ꯅꯪꯗꯤ ꯅꯨꯡꯉꯥꯏꯔꯅꯤꯅꯦ ꯏꯊꯟꯇ ꯂꯩ ꯂꯕꯁ ꯄꯨꯗꯤꯦ
ꯑꯗꯨꯗꯅꯦ
ꯅꯪꯗꯤ ꯌꯨꯝ ꯍꯜꯂꯣꯏꯗꯕ ꯅꯠꯇ꯭ꯔꯣ
ꯇ ꯌꯦꯝ ꯐꯜꯁꯦꯁ ꯊꯄꯛ ꯂ ꯂꯩꯏꯗꯕꯒ
ꯍꯣꯏ ꯊꯕꯛ ꯑꯇꯣꯞꯄ ꯐꯪꯅꯕ ꯍ ꯊꯤꯔꯣ ꯏꯟꯇꯔꯚꯤꯌꯨ ꯇꯣꯏꯅ ꯆꯠꯂꯒ ꯊꯤꯔꯣ
ꯇꯁꯦ ꯉꯔꯥꯡꯁꯨ ꯑꯃꯨꯛ ꯆꯠꯄꯅꯦ ꯑꯗꯣ ꯈꯔ ꯂꯥꯞꯄꯒꯤꯀꯣ ꯖꯤꯅꯤꯁ ꯃꯅꯥꯛꯇ ꯑꯣꯏꯕꯣ
ꯀꯥꯏꯗ
ꯃꯅꯥꯀ
ꯑꯦꯝꯁ ꯑꯣꯀꯥꯏ ꯑꯣꯀꯥꯏꯗꯕꯅꯣ ꯇꯥꯔꯗꯤ
ꯖꯤꯅꯤꯝꯁ ꯃꯅꯥꯛ ꯖꯤꯅꯤꯝꯁ ꯃꯅꯥꯛꯇ ꯄꯣꯔꯣꯝꯄꯥꯠ
ꯃꯅꯥꯛꯇ ꯍ ꯌꯥ ꯊꯤꯟꯕꯤ ꯌꯥꯕꯗꯨꯕꯨ ꯉꯥꯏꯍꯥꯛꯇꯥꯡ
ꯑꯁ ꯅꯠꯇꯦ ꯍꯥꯏꯗꯤ ꯂꯥꯞꯄꯦ ꯍꯥꯏꯕꯅꯦꯕ ꯊꯕꯛ ꯃꯐꯝꯗꯣ
ꯑꯣ ꯑꯣ ꯂꯥꯞꯄꯦ ꯂꯥꯞꯄꯦ ꯂꯥꯞꯄꯦ ꯃꯥꯅꯤ ꯃꯥꯅꯤ ꯂꯥꯞꯄꯦ ꯑꯇꯣꯞꯄ ꯑꯁꯥꯏ
ꯎꯝ ꯍꯨꯝ
ꯅꯣꯏ ꯃꯊꯛꯀꯤꯗꯨ ꯁꯥꯔꯝꯒꯅꯤꯍꯦ ꯃꯊꯛꯀꯤꯗꯣ ꯉꯔꯥꯡ ꯐꯝꯕꯕꯨ ꯃꯅꯨꯡꯗ ꯐꯝꯃ ꯐꯝꯕ ꯉꯝꯗꯅꯦ
ꯍꯦ ꯁꯥꯏꯍꯦ ꯉꯁꯤ
ꯍꯣꯏ ꯁꯥꯕꯅꯦ ꯅꯨꯡꯁꯥꯁꯨ ꯐꯖꯅ ꯁꯥꯔꯦ
ꯑꯁ ꯌꯥꯝ ꯍꯥꯎꯋꯗ ꯑ ꯐꯖꯅ ꯆꯥꯕꯅꯦ
ꯌꯥꯝ ꯍꯥꯎꯋꯤ ꯄꯨꯔꯥ ꯃꯨꯜꯂꯀꯥꯟꯗꯅ ꯑꯃꯨꯛ ꯍꯥꯎꯗꯕꯅꯦꯕꯀꯣ ꯍꯥꯎꯗꯤ ꯍꯥꯎꯋꯦꯕ ꯃꯨꯜꯂꯀꯥꯟꯗ ꯆꯥꯕꯁꯨ ꯁꯡꯉꯤꯉꯩꯗꯤ ꯆꯥꯕ
ꯑꯗ ꯑꯗꯨꯒ ꯃꯨꯟꯗꯔ꯭ꯁꯨ ꯑꯗꯨꯃꯥꯏ ꯆꯥꯕꯗꯨꯅ ꯍꯥ ꯍꯦꯟꯅ ꯍꯥꯎꯑꯣꯋꯗꯦ
ꯑꯃꯨꯟꯕꯗꯣ ꯍꯣꯏ ꯃꯨꯜꯂꯀꯥꯟꯗ ꯃꯨꯜꯂꯀꯥꯟꯗ ꯏꯟꯅ ꯑꯦ ꯀꯩꯅꯣ ꯇꯤꯟ ꯆꯥꯗꯕꯅꯦꯕꯣ ꯑꯗꯨ ꯍꯥꯏꯩꯅꯗꯣ ꯍꯥꯎꯗꯤ ꯍꯥꯎꯋꯦ ꯑꯗꯨ ꯑꯣꯏꯔꯁꯨ ꯁꯡꯅꯤꯡꯉꯩꯗꯨ ꯀꯣ ꯃꯨꯟꯗ꯭ꯔꯤꯉꯩꯗ ꯆꯥꯕꯅ ꯑꯗꯨꯝ ꯍꯦꯟꯅ ꯍꯥꯎꯕꯅꯦ
ꯊꯨꯝ ꯌꯥꯎꯗ꯭ꯔꯁꯨ ꯑꯗꯨꯝ ꯆꯥꯕ ꯌꯥꯔꯦꯕ ꯁꯤꯟꯗꯦꯕ
ꯃꯃꯥꯡꯗꯗꯤ ꯌꯥꯝ ꯄꯥꯜꯂꯝꯕꯅꯦ ꯃꯣꯏ ꯃꯁꯥ ꯂꯣꯏ ꯊꯥꯗꯠꯄꯒꯤꯅꯦ
ꯎꯝ ꯑꯃꯣ ꯍꯦꯛꯦꯛꯄ ꯂꯥꯛꯑꯣ ꯅꯣꯡꯃ
ꯃꯊꯪ ꯂꯥ ꯃꯊꯪ ꯂꯥꯛꯄꯗꯗꯤ ꯂꯩꯔꯝꯗꯧ ꯃꯥꯜꯜꯂꯤ ꯅꯣꯏ ꯆꯪꯉꯗꯤ ꯑꯗꯨꯝ ꯍꯦꯛꯑꯣ ꯁꯤꯒꯤ ꯍꯦꯛ ꯆꯪꯕꯗ ꯑꯩꯈꯣꯏꯒꯤ ꯕꯦꯂꯤ ꯁꯅꯕꯒꯤ ꯑꯋꯥꯡꯕꯗꯣ ꯑꯗꯨꯩꯅꯣ ꯆꯩꯁꯨ ꯂꯥꯝ ꯐꯪꯗꯕꯅꯦꯕ ꯃꯤ ꯑꯃ ꯅꯨꯄꯥ ꯑꯃ ꯌꯥꯎꯔꯒ ꯄꯥꯍꯜꯂꯒ
ꯑꯣ ꯒꯔꯤꯗ ꯀꯩꯅꫭ ꯍꯤꯛꯄꯒꯤ ꯑꯣꯏꯔꯝꯕ ꯃꯥꯜꯂꯦ꯫
ꯎꯝ ꯌꯧꯔꯦ ꯑꯩꯈꯣꯏꯒꯤ ꯔꯦꯅꫭ ꯌꯩꯔꯦ
ꯍꫭ ꯍꫭꯏ ꯌꯧꯔꯗꯤ ꯐꯔꯦ ꯑꯃꯨꯛ
ꯑꯁ ꯍꯤꯞꯔꯣꯏ ꯁꯥꯃꯟꯕꯒꯤ ꯅꯣꯏ ꯃ ꯋꯥꯗꯤ ꯍꯥꯏꯔꯛꯀꯅꯨꯗ꯫
ꯑꯦ ꯑꯗꯨꯝ ꯑꯗꯨꯝ ꯅꯣꯏꯊꯣꯔꯛꯑꯅꯤ꯫ ꯈꯪꯏ
ꯑꯩꯈꯣꯏꯁꯦ ꯌꯥꯝ ꯅꯣꯏꯈ꯭ꯔꯕꯗꯣ꯫ ꯌꯦꯡꯕ ꯀꯥꯟꯗ
ꯍꯧꯖꯤꯛ ꯅꯣꯏꯕꯗꯒꯤ ꯍꯦꯟꯅ ꯅꯣꯏꯊꯣꯛꯈ꯭ꯔꯅꯤ꯫ ꯈꯪꯉꯦ ꯑꯗꯨꯝ ꯍꯤꯞꯜꯂꯁꯨ ꯀꯣ ꯄꯨꯛꯁꯦ ꯊꯤꯟꯗꯣꯔꯛꯄꯅꯦ꯫
ꯇꯟꯕ ꯑꯗꯨꯕꯨ ꯍꯤꯞꯅꯤꯡꯕ꯫
ꯅꯕꯥꯅꯤꯗꯤ ꯉꯔꯥꯡ ꯏꯁꯀꯤꯞꯄꯤꯡꯒꯤ ꯃꯔꯤꯁꯨ ꯄꯨꯔꯒ ꯏꯁꯀꯤꯞꯄꯤꯡ ꯇꯧꯕꯁꯨ ꯎꯗꯦ꯫
ꯈꯔꯗꯤ ꯇꯧꯋꯦꯕ꯫ ꯑ ꯇ꯭ꯋꯦꯟꯇꯤꯒꯨꯝꯕꯗꯗꯤ ꯇꯧ ꯇꯨꯂꯦꯟꯇꯤꯔꯥ ꯊꯔꯇꯤꯔꯥꯗꯗꯤ ꯇꯧꯕꯅꯦ꯫
ꯃꫭꯡꯗꯤ ꯐꯖꯅ ꯃꯥꯜꯍꯜ ꯍꯜꯂꯦ ꯇꯧꯊꯣꯔꯛꯄꯗ ꯇꯧꯊꯣꯔꯛꯄꯗꯗꯤ ꯐꯖꯩꯅꯦ ꯑꯍꯍ ꯑꫭ꯫ ꯅꯪ ꯑꯗꯥꯏꯗ ꯍꯩꯅꯧ ꯍꯩꯅꯧ ꯄꯥꯜꯂꯦ ꯍꯥꯏꯕꯗꯨ ꯀꯩꯅꯣ ꯅꯠꯇ꯭ꯔꯣ ꯑꯣꯔꯦꯟ ꯃꯅꯨꯡ ꯀꯦꯝ ꯄꯥꯁ ꯃꯅꯨꯡꯗ ꯅꯠꯇ꯭ꯔꯣ
ꯍꯥ ꯍꯩꯅꯥꯎ ꯀꯩ ꯍꯥꯏꯕ
ꯅꯪ ꯁꯣꯔꯣꯛ ꯂꯝꯕꯤ ꯃꯇꯥꯏꯗ ꯄꯥꯜꯂꯤ ꯈꯣꯠꯂꯤ ꯍꯥꯏꯕꯗꯣ ꯀꯔꯝꯕꯅꯣꯕ꯫
ꯍꯩꯅꯧꯔꯥ꯫
ꯍꯣꯏ ꯅꯪ ꯑꯣꯔꯦꯟ ꯑꯣꯔꯦꯟ ꯇꯦꯜꯒꯤ ꯃꯅꯥꯛꯇꯥ ꯂꯝꯕꯤ ꯃꯇꯥꯏꯗ ꯄꯥꯜꯂꯤ ꯈꯣꯠꯂꯤ ꯍꯥꯏꯕꯗꯨ ꯍꯥꯏꯕ ꯅꯠꯇ꯭ꯔꯣ
ꯍꯩꯅꯧꯔꯣ ꯍꯩꯩꯅꯧ ꯅꯠꯇꯦ ꯉꯔꯥꯡ ꯑꯕꯥꯅꯤꯅ ꯍꯦꯛꯄꯗꯣ ꯀꯩꯅꯣ ꯕ꯭ꯂꯨꯕꯦꯔꯤ ꯕ꯭ꯂꯦꯛꯕꯦꯔꯤ
ꯕ꯭ꯂꯦꯛꯕꯦꯔꯤ ꯍꯥꯏꯕ꯭ꯔꯣ ꯅꯍꯥꯟ ꯅꯪ
ꯑꯣ ꯀꯔꯤꯅꯣ ꯅꯍꯥꯟ ꯍꯥꯏꯒꯔꯦ
ꯑꯩꯗꯤ ꯅꯪ ꯍꯩꯅꯧ ꯍꯥꯏꯕꯗꯨꯗ ꯍꯩ ꯅꯣ ꯑꯣꯏꯅꯥ ꯇꯥꯔꯨꯨꯔꯦꯅꯦ
ꯇ ꯃꯅꯥ ꯇ ꯍꯦ
ꯑꯣ ꯕ꯭ꯂꯦꯛ ꯕꯦꯔꯤꯗꯣ ꯍꯥꯎꯕꯔꯣ ꯕ꯭ꯂꯦꯛ ꯕꯦꯔꯤ ꯍꯥꯏꯗꯤ ꯀꯩꯅꯣ ꯅꯠꯇ꯭ꯔꯣ ꯂꯩ ꯕꯦꯔꯤ ꯈꯪꯗꯤꯅꯦ
ꯄꯦꯔꯤ ꯑꯁ ꯂꯥꯔꯒ ꯌꯦꯡꯉꯣ ꯌꯥꯝꯗꯦꯗ ꯆꯥꯕꯁꯨ ꯅꯉꯥꯏꯗꯥ ꯍꯥꯎꯇꯦ
ꯑꯗꯨꯗꯤ ꯕꯂꯦꯛꯕꯔꯤ ꯀꯩꯅꯣ ꯍꯥꯏꯕꯗꯣ ꯑꯃꯨꯕꯗꯣ ꯖꯥꯝꯗꯨꯅ ꯖꯥꯝ ꯆꯣ ꯑꯩꯈꯣꯏꯒꯤ ꯀꯩꯅꯣ ꯀꯩꯅꯣꯗ ꯂꯩꯕꯗꯣ ꯅꯣꯏ ꯑꯥ ꯈꯨꯟꯒꯤ ꯌꯨꯝ ꯃꯅꯤꯡ ꯇꯃꯣꯏ
ꯑ ꯑꯩꯈꯣꯏ ꯃꯅꯤꯡꯗ ꯂꯩꯕꯗꯣ ꯍꯣꯏ ꯍꯣꯏ ꯍꯣꯏ ꯍꯣꯏ ꯍꯣꯏ ꯍꯣꯏ ꯑꯗꯨꯅꯦ ꯑꯗꯨꯅꯦ ꯑꯗꯨ ꯕ꯭ꯂꯦꯛꯕꯦꯔꯤ ꯍꯥꯏꯕ ꯅꯠꯇ꯭ꯔꯣ
ꯑꯅꯧꯅꯤ ꯑꯦ ꯍꯩ
ꯑꯩ ꯔꯝꯕ ꯑ
ꯍꯥꯎꯕꯅꯦ ꯑꯗꯨꯁꯨ ꯐꯖꯅ ꯃꯨꯜꯂꯗꯤ
ꯐꯖꯅꯥ ꯃꯨꯜꯂꯥꯗꯤ ꯍꯥꯎꯋꯦꯗꯣ ꯑꯕꯥꯅꯤꯅ ꯉꯔꯥꯡ ꯌꯦꯛ ꯑꯥ ꯌꯦꯛꯄ ꯑꯥ ꯍꯦꯛꯄꯗꯤ ꯌꯥꯝ ꯍꯥꯎꯇꯦ
ꯑꯣ
ꯑꯗꯨ ꯑꯃꯨꯛꯀꯥ ꯀꯣꯜ ꯇꯧꯔꯛꯑꯣ ꯍꯣꯏ ꯑꯣꯔꯦꯟ ꯁꯥꯅꯥꯁꯦ ꯊꯃꯦ ꯇꯃꯦ